ꯃꯥꯜꯂꯤꯀꯣ ꯁꯤꯁꯦ ꯍꯜꯂꯣ꯫ ꯍꯥ ꯎꯝ ꯍꯥꯎ ꯇꯥꯕ꯭ꯔ‌ꯣ ꯁꯦꯡꯗꯕ꯭ꯔꯥ꯫
ꯁꯦꯡꯉꯦ꯫
ꯑꯣ ꯂꯥꯎꯠ ꯊꯥꯕ ꯌꯥꯗꯕ ꯃꯥꯜꯂꯦꯀꯣ ꯁꯤꯒꯤ ꯀꯣꯜꯁꯦ꯫
ꯎꯝ꯫ ꯍꯟꯗꯛꯇꯤ ꯅꯣꯡꯁꯥꯕ ꯂꯥꯏ ꯍꯔꯥꯎꯔꯣꯏ ꯍꯥꯏꯕ꯭ꯔ‌ꯣ꯫ ꯍꯨꯝ ꯍꯜꯂꯣ꯫ ꯍꯜꯂꯣ꯫ ꯍꯜꯂꯣ꯫ ꯇꯠꯈꯔꯦ꯫ ꯍꯜꯂꯣ꯫ ꯇꯥꯕ꯭ꯔꯣ꯫
ꯑꯥ ꯇꯥꯏ ꯇꯥꯏꯌꯦ꯫
ꯎꯝ꯫
ꯃꯣꯏ ꯆꯥꯛꯂꯦꯟ ꯀꯠꯂꯒ ꯂꯣꯏꯁꯤꯟꯒ꯭ꯔꯦꯕ꯫
ꯂꯣꯏꯁꯟꯒ꯭ꯔꯦ ꯍꯤꯃꯥ ꯖꯒꯣꯏ ꯁꯥꯒꯦ ꯇꯧꯔꯒ꯫
ꯑꯈ‌ꯣꯏ ꯍꯔꯥꯎꯗ‌ꯣꯏꯅ‌ꯦ ꯑꯈꯣꯏ ꯂꯥꯛꯑꯣ ꯑꯈꯣꯏ ꯍꯔꯥꯎꯗꯨꯏꯅꯦ ꯍꯥꯏꯕ꯫
ꯇꯥꯎ ꯀꯩ ꯂꯥꯏꯅꯣ
ꯑꯈꯣꯏꯔꯣꯝꯒꯤ ꯎꯝ ꯄꯥꯟꯊ‌ꯣꯏꯕꯤ ꯅꯣꯏꯔꯣꯝꯒꯤ ꯂꯥꯏ ꯍꯔꯥꯎꯕꯗꯣ ꯑꯥ ꯀꯩ ꯀꯩ ꯀꯃꯥꯏ ꯇꯧꯒꯦ ꯑꯗꯨꯝ ꯀꯥꯡꯖꯩꯒ ꯁꯥꯟꯅꯕ꯭ꯔꯣ ꯀꯥꯡꯒ ꯁꯥꯟꯅꯕ꯭ꯔꯕ ꯁꯥꯟꯅꯩꯌꯦ
ꯀꯥꯡꯗꯤ ꯈꯪꯗꯦ ꯀꯥꯡꯖꯩꯗꯤ ꯁꯥꯟꯅꯩ ꯀꯥꯡꯖꯩ ꯁꯥꯟꯅꯕꯗꯤ ꯂꯥꯏꯔꯣꯏ ꯂꯥꯏꯔꯣꯏ ꯅꯨꯃꯤꯠꯇꯔꯣ ꯂꯥꯏꯔꯣꯏ ꯅꯣꯡꯃ ꯋꯥꯠꯂꯤꯉꯩ
ꯂꯥꯏꯔꯣꯏ ꯅꯠꯇꯕ ꯂꯥꯏꯔ‌ꯣꯏ ꯅꯠ ꯇꯕꯤꯗ ꯁꯥꯟꯅꯕꯗꯣ
ꯑꯗꯨꯗꯤ ꯈꯪꯗꯤꯌꯦ ꯂꯥꯏꯔꯣꯏ ꯅꯨꯃꯤꯠꯇ ꯅꯠꯇ꯭ꯔꯒ ꯂꯥꯏꯔꯣꯏ ꯅꯣꯡꯃ ꯋꯥꯠꯂꯤꯉꯩꯗ ꯑꯃꯗꯤ ꯁꯥꯟꯅꯗ꯭ꯔꯥꯅꯦ꯫
ꯎꯝ ꯑꯇꯩ ꯃꯤꯃꯤ ꯂꯝ ꯂꯝ ꯒꯤꯅꯤꯗꯅ ꯑꯈꯣꯏꯔ‌ꯣꯝꯒꯤꯅ ꯑꯃꯨꯛꯅꯦ ꯑꯥ ꯀꯪꯖꯩ ꯁꯅꯩ
ꯎꯝ
ꯎꯝ ꯂꯥꯏꯔꯣꯏ ꯅꯥꯀꯟꯗ
ꯍ‌
ꯀꯩꯅꯣ ꯇꯧꯔꯒ ꯀꯥꯡꯖꯩꯒ ꯁꯥꯟꯅꯔꯒ
ꯍꯨ
ꯀꯥꯡꯒ ꯍꯨꯟꯕꯤꯗꯣ
ꯎꯝ
ꯑꯗꯨꯃꯥꯏ ꯁꯅꯩꯌꯦꯕ ꯑꯈꯣꯢꯗꯤ
ꯑꯣ
ꯈꯪꯗꯦ ꯑꯗꯨꯗꯤ
ꯅꫭꯏ ꯂꯥꯏꯔꯥꯝꯗꯤ ꯊꫭꯛꯇ꯭ꯔꫭ
ꯀꯔꯤ
ꯂꯥꯏꯔꯥꯝ ꯂꯥꯏ ꯂꯝ ꯊꯣꯛꯄꯅꯦ
ꯂꯥꯏ ꯂꯝꯊꯣꯛꯄ ꯑꯥ ꯂꯥꯏ ꯂꯝꯊꯣꯛꯄꯁꯦ ꯂꯥꯏ ꯂꯥꯝꯊꯣꯛ ꯊꯣꯛ ꯊꯣꯛꯄꯅꯦ ꯅꫭꯡꯁꯥꯕꯒꯤ ꯂꯥꯏ ꯂꯝꯊꯣꯛꯑꯦ ꯑ ꯈꯣꯏ ꯅꯣꯡꯃꯇꯗꯤ ꯌꯥꯎꯗ꯭ꯔꯤꯗ ꯑꯝꯇ
ꯎꯝ꯫ ꯅꯣꯏ ꯀꯃꯥꯏꯅ ꯃꯣꯏ ꯑꯗꯨꯝ ꯍꯥꯏꯔꯣꯅꯦ ꯍꯥꯏꯐꯦꯠꯇꯪ ꯃꯣꯏꯒꯤ ꯀꯩꯅꯣꯗꯣ
ꯀꯔꯤ
ꯀꯃꯥꯏꯅ ꯊꯣꯛꯀꯦꯕ ꯂꯥꯏ ꯂꯝ ꯊꯣꯛꯄꯗꯣ ꯃꯥꯅꯕ꯭ꯔꯥ ꯌꯦꯡꯒꯦꯕ ꯈꯤꯇꯪ ꯅꯣꯏ ꯀꯃꯥꯏ ꯊꯣꯛꯀꯦꯕ
ꯂꯥꯏ ꯂꯝ ꯊꯣꯛꯄ ꯍꯥꯏꯁꯦ ꯂꯥꯏ ꯄꯨꯕ ꯃꯔꯤꯅ ꯂꯥꯏ ꯄꯨ ꯃꯥꯒꯤ ꯀꯩꯅꯣꯗ ꯍꯥꯞꯄꯒ ꯗꯣꯂꯥꯏꯗ ꯍꯥꯞꯄꯒ ꯑꯗꯥꯒꯤ ꯃꯥꯏꯕꯤꯅ ꯃꯃꯥꯡꯗ ꯖꯒꯣꯏ ꯁꯥꯔꯒ ꯍꯥꯏꯗꯤ ꯃꯣꯏꯒꯤ ꯂꯝꯕꯤ ꯇꯥꯛ ꯈꯪꯗꯦ ꯀꯩ ꯍꯥꯏꯗꯨꯏꯅꯣ ꯑꯗꯨꯃꯥꯏꯅ ꯑꯗꯩ ꯃꯤ ꯃꯌꯥꯝꯅ ꯃꯅꯤꯡꯗ ꯏꯅꯔꯒ ꯆꯠꯄꯗꯣ
ꯎꯝ ꯀꯩꯀꯩꯒ ꯁꯥꯔꯒ ꯑꯗꯨꯝ ꯏꯅꯥꯕꯗꯣ ꯀꯣ ꯑꯣ ꯀꯌꯥꯝ ꯁꯥꯡ ꯀꯌꯥꯝ ꯁꯥꯡ ꯊꯣꯛꯀꯦ ꯅꯣꯏꯒꯤꯗꯤ
ꯑꯗꯨꯝ ꯂꯥ ꯀ ꯀꯗꯥꯏꯕꯥꯎꯕ ꯊꯣꯛꯄꯅꯣꯅꯦ ꯃꯣꯏꯒꯤꯗꯨꯕꯣ ꯕꯖꯥꯔ ꯐꯥꯎꯕ ꯊꯣꯛꯄ꯭ꯔꯥ ꯅꯠꯇ꯭ꯔꯒꯅ ꯑꯗꯨꯝ ꯀꯨꯋꯥ ꯑꯈꯣꯏꯒꯤ ꯂꯩꯀꯥꯏ ꯑꯃ ꯑꯃꯗꯒꯤꯅ ꯑꯃꯗꯒꯨꯝꯕ ꯆꯠꯄ ꯍꯥꯏꯇꯥꯔꯦ ꯑꯥ ꯑꯃꯗꯒꯤꯅ ꯑꯃꯗ
ꯑꫭ
ꯅꯦꯠꯋꯥꯛ ꯀꯌꯥ ꯅꯨꯡꯉꯥꯏꯇ꯭ꯔꯦ
ꯑꯗꯨꯝ ꯆꯥꯞꯄꯨꯗꯤ ꯃꯥꯟꯅꯩꯗ ꯑꯈꫭꯏꯒꯤꯅꯅꯦ ꯀꯥꯡ ꯁꯥꯡꯕ ꯑꯗꯥꯒꯤ ꯀꯪ ꯑꯗꯨꯝ ꯁꯦꯟꯅꯕ
ꯎꯝ꯫
ꯁꯨꯔꯥꯝ ꯊꫭꯛꯂꯛꯄ꯭ꯔꫭ
ꯎꯝ꯫
ꯍꯥ
ꯑꯗꯣ ꯂꯥꯏ ꯄꯨꯕꯁꯦ ꯑꯩꯅ ꯁꯨꯝ ꯈꯪꯉꯥꯛꯄꯗ ꯅꯨꯞ ꯄꯥꯥꯅ ꯑꯌꯥꯝꯕ ꯂꯥꯏ ꯄꯨ ꯄꯨꯏꯌꯦꯕꯀꯣ
ꯎꯝ꯫
ꯅꯨꯄꯤꯅ ꯄꯨꯕꯁꯦ ꯌꯥꯕ ꯖꯥꯠꯂꯕ ꯅꯨꯄꯤꯅ ꯄꯨꯕ ꯑꯃ ꯊꯦꯡꯅꯩꯌꯦ ꯍꯟꯗꯛꯁꯦ ꯅꯣꯏ ꯈꯪꯕ꯭ꯔꯣ ꯑꯗꯨꯏꯗꯣ ꯍꯥꯏꯗꯤ ꯅꯨꯄꯤꯅ ꯄꯨꯕꯁꯤꯗꯤ ꯑꯝꯇ ꯑꯥ ꯂꯝ ꯂꯝꯒꯤ
ꯑ ꯂꯥꯏ ꯅꯨꯄꯤꯅ ꯂꯣꯏ ꯂꯥꯏ ꯂꯝ ꯄꯨꯕꯗꯣ ꯑꫭ
ꯑꯥ ꯂꯝꯊꯣꯛꯄꯗ ꯂꯥꯏ ꯄꯨꯕꯁꯦ ꯅꯨꯄꯤꯅ ꯄꯨꯕ ꯑꯥ ꯑꯥ ꯑꯥ
ꯑꯩ ꯑꯝꯇ ꯑꯝꯇ ꯎꯗ꯭ꯔꯤ ꯑꯣ ꯊꯦꯡꯅꯔꯦ ꯑꯗꯨꯗꯣ ꯑꯗꯨ ꯊꯦꯡꯅꯕ
ꯎꯝ꯫
ꯍꯟꯗꯛꯅ ꯑꯍꯥꯟꯕ ꯑꫭꯏ ꯑꯗꯨꯗꫭ
ꯑꯥ
ꯌꯥꯎꯁꯪꯗꯤ ꯆꯥꯛ ꯆꯥꯅꯕ꯭ꯔꯣ
ꯆꯥꯟꯅꯩ ꯆꯍꯤ ꯈꯨꯗꯤꯡꯒꯤ ꯆꯥꯟꯅꯩ
ꯀꯨꯝꯍꯩ ꯍꯔꯥꯎꯗꯤ ꯀꯩ ꯀꯩ ꯇꯧꯕꯥ
ꯍꯥꯥ
ꯀꯨꯝꯃꯩ ꯍꯔꯥꯎꯗꯤ ꯀꯩ ꯀꯩ ꯇꯧꯒꯦꯕ ꯃꯤꯒꯤ ꯆꯥꯛ ꯆꯥꯅꯕꯒꯤ ꯏꯁꯩ ꯅꯨꯡꯁꯩ ꯂꯤꯂꯥꯒ ꯇꯧꯗꯕ
ꯑꯥꯝ ꯃꯌꯥꯝ ꯂꯩꯀꯥꯏꯒꯤ ꯃꯧ ꯃꯌꯥꯝ ꯆꯥꯛ ꯆꯥꯅꯔꯅꯤ ꯑꯗꯨꯒ ꯅꯨꯡꯗꯥꯡꯗꯅ ꯁꯤꯟꯃꯥ ꯀꯥꯞꯄꯅꯤ ꯈꯪꯗꯦ ꯂꯤꯂꯥ ꯇꯧꯕꯅꯤ ꯈꯪꯗꯦ ꯊꯥꯕꯜ ꯇꯧꯕꯅꯤ ꯈꯪꯗꯦ ꯑꯗꯨꯃꯥꯏꯅ ꯍꯦꯛ ꯍꯦꯛ ꯇꯧꯕ
ꯉꯁꯤꯅꯥ ꯀꯩ ꯁꯤꯟꯗꯥꯏꯕꯥ
ꯍꯟꯗꯛꯀꯤꯗꯤ ꯁꯤꯟꯃꯥ ꯑꯣꯏꯅ ꯀꯥꯞꯈ꯭ꯔꯦꯕ ꯍꯟꯗꯛ ꯆꯍꯤꯒꯤꯗꯤ ꯃꯊꯪꯒꯤꯗꯤ ꯈꯪꯗꯦ ꯃꯌꯥꯝ ꯂꯤꯂꯥ ꯇꯧꯕ ꯌꯥꯏ ꯃꯊꯪ
ꯎꯝ
ꯄꯥꯛꯅꯖꯨ ꯇꯧꯅꯗꯕ ꯃꯥꯜꯂꯦ
ꯎꯝ
ꯑꯃꯨꯛꯁꯨ ꯇꯧꯅꯗꯕ ꯃꯥꯜꯂꯦꯕ ꯇꯥꯕ꯭ꯔꯥ ꯇꯥꯕ꯭ꯔꯥ ꯀꯨꯝꯍꯩ ꯍꯔꯥꯎꯁꯦ ꯄꯥꯛꯅꯁꯨꯅꯦ ꯇꯧꯅꯗ꯭ꯔꯕ ꯃꯥꯜꯂꯦꯕ
ꯍꯣꯏ ꯍꯣꯏ ꯍꯣꯏ ꯍꯧꯖꯤꯛꯇꯤ ꯀꯌꯥ ꯇꯧꯅꯗꯔꯦ
ꯊꯥꯕꯜꯒ ꯆꯣꯡꯗ꯭ꯔꯣ
ꯑꯩꯈꯣꯏꯗꯤ ꯍꯧꯖꯤꯛꯄꯨꯗꯤ ꯆꯣꯡꯗꯦ ꯑꯩꯈꯣꯏ ꯌꯦꯡꯕ ꯑꯣꯏꯅ ꯆꯠꯂꯦ ꯊꯥꯕꯜ ꯌꯦꯡꯕ ꯑꯣꯏꯅ ꯊꯥꯕꯟ ꯌꯦꯡꯕꯁꯨ ꯃꯍꯥꯎ ꯑꯃꯅꯦ
ꯊꯥꯏꯅꯒ ꯍꯧꯖꯤꯛꯀꯥꯟꯒꯤ ꯊꯥꯕꯜ ꯆꯣꯡꯕꯒꯁꯨ ꯌꯥꯝ ꯈꯦꯠꯅꯗ꯭ꯔꯣ
ꯎꯝ
ꯊꯥꯕꯜ ꯑꯃꯥ ꯁꯤꯟꯅꯕ ꯍꫭꯠꯅꯕꯗ ꯌꯦꯡꯆꯨꯅꯦ
ꯑꯣ
ꯆꯪꯉꯦ
ꯎꯝ
ꯑꯗꯨꯒ ꯑꯗꯨꯒ ꯀꯩꯅꯣ ꯇꯧꯔꯦ ꯊꯥꯏꯅꯒꯤꯅꯥ ꯍꯥꯥꯞ ꯂꯥꯇꯦꯟ ꯑꯃ ꯊꯥꯜꯂꯦ
ꯎꯝ
ꯑꯗꯒꯤ ꯊꯥꯕꯜꯁꯤꯅꯅꯦ ꯆꯣꯡꯕꯣꯏ ꯆꫭꯡ ꯆꯠꯂ ꯆꯠꯂꯒ ꯂꯩꯅꯕ
ꯑꯥꯎ ꯏꯔꯥꯡ ꯂ ꯑꯣꯏꯅ ꯀꯩ ꯍꯥꯏꯅꯤ ꯇꯧ ꯂꯩꯕꯗꯣ ꯄꯥꯈꯪ ꯂꯩꯁꯥꯕꯤꯁꯤꯡꯁꯦ ꯏꯔꯥꯡ ꯁꯤꯗꯥ ꯑꯣꯏꯅ ꯇꯧꯔꯒ ꯆꯠꯂꯒ ꯂꯩꯔꯤꯅꯦꯕ
ꯎꯝ
ꯄꯩꯁꯥꯁꯨ ꯆꯪꯗ꯭ꯔꯦꯕꯥ ꯄꯩꯁꯥꯖꯦ ꯁꯨꯝ ꯁꯨꯝ ꯑꯥ ꯗꯦꯀꯣꯔꯦꯁꯟꯒ ꯑꯗꯨꯒꯨꯝꯕꯗ ꯍꯦꯟꯅ ꯌꯥꯝ ꯆꯠꯂꯒ ꯊꯥꯏꯅꯒꯤꯅ ꯊꯥꯕꯜꯅ ꯍꯦꯛꯇ ꯐꯥꯖꯅꯀꯣ
ꯎꯝ
ꯀꯩꯅꯣ ꯇꯧꯔ ꯆꯣꯡꯏ ꯍꯧꯖꯤꯛꯁꯤꯅ ꯀꯩꯅꯣꯝꯃ ꯇꯧꯈꯩ ꯍꯧꯖꯤꯛ ꯀꯥꯟ ꯊꯥꯕꯜꯖꯤꯅ
ꯎꯝ ꯃꯤꯅ ꯌꯥꯝꯃꯤꯕ ꯊꯥꯕꯜꯖꯦ ꯍꯦꯛꯇ ꯃꯐꯝ ꯑꯃꯗꯁꯨ ꯀ꯭ꯔꯤꯛ ꯀ꯭ꯔꯤꯛ ꯇꯧꯃꯤ
ꯊꯥꯕꯜꯁꯤꯅ ꯀꯩꯅꯣ ꯇꯧꯋꯦꯕ ꯊꯥꯕꯜ ꯆꯣꯡꯐꯝꯁꯨ ꯈꯪꯗꯦ ꯀ꯭ꯔꯤꯛ ꯀꯔ꯭ꯤꯛ ꯏꯟꯅꯔꯗꯅ ꯂꯝꯄꯥꯛꯅꯦꯅ ꯃꯆꯥ
ꯎꯝ
ꯎꯝ
ꯑꯩꯅꯗꯤ ꯂꯝꯄꯥꯛ ꯑꯆꯧꯕꯗ ꯇꯧꯔꯒꯥ ꯌꯥꯝ ꯅꯨꯡꯉꯥꯏꯅ ꯑꯗꯨꯝ ꯐꯥꯖꯅ
ꯍꯣꯏ ꯃꯄꯨꯡ ꯐꯥꯕ ꯂꯩꯁꯥꯕꯤꯁꯨ ꯌꯥꯝ ꯂꯩ ꯍꯧꯖꯤꯛꯇꯤ ꯂꯩꯁꯥꯕꯤ ꯈꯔ ꯃꯄꯨꯡ ꯐꯥꯈ꯭ꯔꯗꯤ ꯏꯀꯥꯏꯅꯔꯕ ꯈꯪꯗꯦ ꯍꯦꯛꯇ ꯊꯣꯛꯇꯦꯗꯅ ꯎꯝ ꯊꯥꯏꯅꯗꯤ ꯃꯄꯨꯡ ꯐꯥꯕ ꯎꯝ ꯂꯩꯁꯥꯕꯤꯁꯤꯡꯁꯤꯅ ꯃꯀꯣꯛ ꯆꯤꯡꯉꯒ ꯁꯥꯔꯤ ꯁꯦꯠꯄꯤ ꯃꯌꯥꯝ ꯑꯃ ꯃꯀꯣꯛ ꯆꯤꯡꯉꯒ ꯄꯔꯦ ꯀ ꯑꯃꯨꯛ ꯃꯣꯏ ꯇꯔꯥ ꯀꯨꯟꯃꯨꯛꯀ ꯍꯥꯟꯅ ꯆꯤꯡꯕꯁꯨ ꯐꯖꯩꯌꯦꯕ ꯍꯧꯖꯤꯛꯇꯤ ꯑꯉꯥꯡ ꯈꯔ ꯄꯦꯠ ꯄꯦꯠ ꯂꯥꯎꯕ ꯈꯔꯁꯨ ꯁꯥꯔꯤ ꯑꯗꯨꯝ ꯁꯦꯠꯅꯗꯤ ꯑꯩ ꯁꯥꯔꯤ ꯑꯣꯏꯅꯁꯨ ꯁꯦꯠꯇꯦ ꯐꯤꯈ꯭ꯔꯥ ꯌꯥꯟ
ꯑꯗꯨ ꯊꯥꯏꯅꯒ ꯁꯃꯥꯟ ꯃꯥꯟꯅꯗ꯭ꯔꯦꯕ
ꯎꯝ
ꯎꯝ
ꯃꯣꯏ ꯃꯣꯏ ꯊꯣꯛꯄ ꯑꯗꯨꯝ ꯑꯗꯨꯝ ꯅꯨꯡꯉꯥꯏꯇ ꯑꯗꯨꯝ ꯇꯧꯔꯒ ꯂꯩꯌꯦꯕ
ꯑꯗꯒꯤ ꯐꯤꯔꯣꯟ ꯆꯥꯔꯣꯟꯗꯁꯨ ꯂꯛꯖꯔꯤ ꯇꯥꯅꯗꯅ ꯑꯗꯨꯝ ꯏꯆꯝ ꯆꯝꯅ ꯊꯣꯡꯅꯗ꯭ꯔꯦꯕ ꯎꯝ ꯀꯦꯕ ꯔꯣꯝꯗ ꯑꯣꯏꯅ
ꯎꯝ
ꯅꯪꯕꯨ ꯂꯩꯁꯥꯔꯤꯉꯩꯗ ꯌꯥꯎꯁꯪꯒꯖꯦ ꯀꯩꯅꯣ ꯇꯧꯔꯛꯇ꯭ꯔꯣ ꯀꯣꯏꯕꯒ ꯆꯠꯔꯛꯇ꯭ꯔꯣ
ꯆꯠꯂꯦ ꯏꯁꯤꯡ ꯍꯩꯅꯕꯤꯒ ꯆꯠꯂꯤ ꯑꯩꯈꯣꯏ
ꯏꯁꯤꯡ ꯍꯩꯅꯕ ꯑꯕꯦꯔ ꯇꯩꯅꯕ ꯍꯧꯖꯤꯛꯇꯤ ꯑꯕꯦ ꯇꯩꯕꯒ ꯌꯥꯅꯗ꯭ꯔꯦꯗꯅ
ꯎꯝ ꯏꯁꯄꯣꯔꯠꯇꯅ ꯑꯣꯏꯅ ꯊꯋꯥꯏ ꯌꯥꯎꯅꯅ ꯂꯣꯏꯅꯃꯛꯁꯦ ꯑꯣꯟꯁꯤꯟꯅꯈ꯭ꯔꯦꯕ
ꯑꯣꯖꯟꯅꯥꯔꯤꯅꯦꯅ
ꯐꯩ ꯑꯃꯔꯣꯝꯗꯗꯤ
ꯑꯃꯔꯣꯝꯗꯗꯤ ꯐꯩꯌꯦ ꯆꯥꯅꯤꯡꯇꯦ ꯍ
ꯇꯥꯗ꯭ꯔꯦ ꯑꯩ
ꯇꯥꯕ꯭ꯔ
ꯇꯥꯇꯦ ꯁꯦꯡꯅ ꯇꯥꯗꯔꯦ
ꯇꯥꯔꯕꯣ ꯇꯥꯔꯕ
ꯎꯝ ꯇꯥꯗꯤ ꯇꯥꯏꯌꯦꯕꯀꯣ ꯑꯗꯨꯒ ꯃꯈꯣꯟꯗꯣ ꯁꯦꯡꯗꯕ
ꯍꯥ ꯍꯧꯈꯤꯛꯀ ꯀꯩ ꯈꯦꯠ ꯈꯦꯠꯅꯒꯦ ꯅꯣꯏ ꯂꯩꯁꯥꯔꯤ ꯉꯥꯏꯒ ꯌꯥꯎꯁꯪꯁꯦ ꯍꯧꯖꯤꯛ ꯀꯩ ꯈꯦꯠꯅꯒꯦꯕ ꯀꯝꯃꯔꯣꯏꯗ
ꯑꯗꯨꯝ ꯌꯥꯝ ꯀꯟꯅꯗꯤ ꯈꯦꯠꯅꯗꯦꯗ ꯑꯗꯨꯝ ꯈꯤꯇꯪꯕꯨꯗꯤ ꯈꯦꯠꯅꯩ ꯑꯗꯩ ꯊꯥꯕꯜ ꯆꯣꯡꯕꯁꯤꯁꯨ ꯈꯦꯠꯅꯩꯌꯦꯕ ꯃꯇꯝ ꯑꯃꯗꯅ ꯑꯩꯈꯣꯏ ꯈꯤꯇꯪ ꯎꯝ ꯍꯥꯏꯗꯤ ꯂꯩꯁꯥꯕꯤ ꯃꯇꯥꯁꯤꯡꯁꯤꯅ ꯐꯅꯦꯛ ꯑꯣꯏꯅ ꯆꯥꯡ ꯑꯣꯏꯅ ꯁꯦꯠꯂꯒ ꯂꯩꯁꯥꯕꯤ ꯈꯔ ꯃꯥ ꯄꯨꯡ ꯐꯥꯕꯁꯤꯡꯁꯤꯅ ꯁꯥꯔꯤ ꯁꯦꯠꯂꯒ ꯐꯖꯅ ꯃꯀꯣꯛꯁꯤꯃ ꯃꯣꯏꯅ ꯆꯤꯡꯍꯟꯈ꯭ꯔꯒ ꯃꯅꯤꯡꯗ ꯏꯅꯔꯒ ꯐꯖꯅ ꯆꯣꯡꯉꯝꯃꯦꯕ ꯍꯧꯖꯤꯛꯁꯤꯅ ꯈꯤꯇꯪ ꯆꯥꯎꯔꯛꯄ ꯃꯤꯁꯨ ꯐꯤ ꯑꯃ ꯌꯥꯟꯁꯤꯜꯂꯅꯤ ꯑꯗꯒꯤ ꯑꯗꯨꯝ ꯄꯪꯆꯣꯡꯗ ꯆꯣꯡꯅꯕꯒꯤ ꯐꯤꯕꯝ ꯑꯝꯗ ꯢꯌꯥꯟꯗ ꯌꯥꯟꯁꯤꯟꯅꯕꯗꯣ ꯂꯩꯁꯥꯕꯤ ꯃꯄꯨꯡ ꯐꯥꯕꯅ ꯀꯔꯥꯏꯅꯣ ꯐꯥꯗꯕꯅ ꯀꯔꯥꯅꯣ ꯈꯪꯕ ꯉꯝꯗꯦꯕ
ꯎꯝ ꯑꯦꯅꯃ ꯅꯪ ꯄꯨꯡꯗꯣ ꯀꯩ ꯍꯥꯏꯕ
ꯍꯣꯏ ꯍꯣꯏ ꯍꯣꯏ ꯍꯣꯏ ꯑꯩ ꯑꯃꯨꯛ ꯇꯧꯔꯛꯑꯒꯦ ꯀꯣꯟꯅ ꯑꯃꯨꯛ ꯊꯝꯃꯒꯦ ꯎꯝ ꯎꯝ ꯎꯝ ꯁꯤꯗꯅ ꯁꯤꯅꯤꯡꯉꯦ